ꯃꯠ ꯃꯇꯝ ꯇꯥꯈ꯭ꯔꯕꯖꯥꯠꯔ
ꯑꯥ ꯑꯥ ꯍꯥꯏꯌꯣꯅꯦ ꯅꯪ ꯍꯥꯏꯕꯗꯣ
ꯑꯣꯀꯦ ꯑ ꯑꯗꯣ ꯑꯩꯅ ꯍꯥꯏꯕ ꯍꯧ ꯃꯤ ꯑꯅꯤꯗꯣ ꯑꯩꯅ ꯍ ꯊꯥꯕꯤꯔꯛꯀꯦ ꯑꯗꯨꯒ ꯍꯣꯏ ꯑꯩ ꯑꯩꯕꯨ ꯑꯗꯨꯝ ꯀꯣꯏꯁꯟ ꯑ ꯍꯪꯅꯤꯡꯉꯗꯤ ꯑꯗꯨꯝ ꯍꯪꯕꯗ ꯑꯩꯁꯨ ꯑ ꯕꯤꯖꯤꯅꯦꯁ ꯃꯇꯥꯡꯗꯤ ꯍꯣꯏ ꯑꯈꯣꯏ ꯑꯩꯗꯤ ꯍꯣꯏ ꯏꯃꯥ ꯏꯄꯥꯥꯎꯁꯨ ꯕꯤꯖꯤꯅꯦꯁꯇ ꯅꯣꯏ ꯅꯣꯏ ꯄꯥꯗꯤ ꯕꯤꯖꯤꯅꯦꯁꯇ ꯇꯧꯈꯠꯂꯛꯄ꯭ꯔꯣ ꯀꯃꯥꯏ ꯇꯧꯒꯦ
ꯑꯣꯗꯨ ꯇꯧꯈꯠꯂꯛꯇꯕꯩꯒꯤ ꯑꯩꯒꯤ ꯕꯦꯁꯤꯛ ꯋꯥꯠꯂꯤꯁꯦ ꯍꯧꯖꯤꯛ ꯏꯆꯦꯅ ꯇꯧꯕꯁꯨ ꯃꯥꯏꯗꯤ ꯑꯝ ꯀꯩꯅꯣ ꯃꯥ ꯃꯆꯥ ꯑꯣꯏꯔꯒ ꯃꯥ ꯃꯁꯥꯒꯤ ꯇꯧꯕꯅꯦꯕꯀꯣ
ꯑꯥ
ꯑꯗꯨꯗ ꯃꯣꯏꯗꯤ ꯂꯥꯏꯔꯤꯛꯀ ꯂꯥꯏꯔꯤꯛꯇ ꯇꯝꯃꯒ ꯈꯪꯉꯒ ꯅꯣꯂꯦꯖ ꯂꯩꯔꯒ ꯇꯧꯕ ꯅꯠꯇꯦꯕ ꯏꯟꯐ꯭ꯂꯨꯋꯟꯁ ꯑꯣꯏꯈꯤꯕꯒꯤ ꯑꯗꯨꯝ ꯇꯧ ꯊꯣꯛꯈꯤꯕ ꯍꯤꯡꯅꯕꯩ ꯑ ꯑ ꯍꯣꯠꯅꯕ ꯍꯥꯏꯇꯥꯔꯦ ꯑꯗꯨꯃꯥꯏꯟ‌ ꯇꯧꯕꯒꯤ ꯕꯤꯖꯤꯅꯦꯁ ꯈꯇꯪꯅꯤ ꯑꯗꯣ ꯃꯣꯏꯗꯒꯤ ꯑꯝ ꯀꯔꯤ ꯍꯥꯏꯒꯅꯤ ꯃꯣꯏꯁꯨ ꯍꯥꯏꯌꯦ ꯑꯩ ꯑꯦꯛꯁꯄꯤꯔꯤꯌꯦꯟꯁꯀꯨꯝꯕ ꯆꯠꯊꯣꯛ ꯆꯠꯁꯤꯟ ꯇꯧꯕꯗ ꯁꯨꯃꯥꯏꯟ ꯇꯧꯔꯒ ꯁꯨꯃꯥꯏꯟ ꯇꯧꯔꯒ ꯇꯧꯕꯅꯨ ꯐꯥꯏꯌꯦ ꯐꯠꯇꯦ ꯍꯥꯏꯕꯗꯤ ꯃꯣꯏꯗꯤ ꯈꯪꯉꯦ ꯑꯗꯨ ꯑꯣꯏꯔꯁꯨ ꯑꯈꯣꯏꯅ ꯇꯧꯒꯗꯕ ꯇꯧꯒꯗꯕ ꯏꯟꯚꯦꯁꯃꯦꯟꯒꯨꯝꯕ ꯕꯤꯖꯤꯅꯦꯁ ꯋꯥꯔꯜꯗ ꯆꯪꯒꯗꯕꯒꯤ ꯅꯣꯂꯦꯖꯁꯤ ꯃꯣ ꯃꯣꯏꯗꯒꯤ ꯂꯧꯊꯣꯛꯄꯗꯣ ꯈꯔ ꯋꯥꯕ ꯍꯥꯏꯇꯥꯔꯦꯗ
ꯑꯣ ꯍꯣꯏ ꯆꯨꯝꯃꯦ ꯆꯨꯝꯃꯦ ꯆꯨꯝꯃꯦ
ꯑꯗꯨ ꯅꯪꯕꯤ ꯕꯤ ꯕꯤ ꯕꯤꯖꯤꯅꯦꯁ ꯄ ꯕꯤꯖꯤꯅꯦꯁ ꯍꯥꯏꯕꯁꯤ ꯅꯪ ꯑꯁꯦꯡꯕ ꯄꯨꯛꯅꯤꯡꯅꯇ ꯑꯁꯦꯡꯕ ꯄꯥꯝꯕ ꯖꯥꯠꯔꯣ
ꯑꯣ ꯌꯥꯝ ꯌꯥꯝ ꯄꯥꯝꯃꯦ
ꯑꯣꯀꯦ ꯑꯣꯀꯦ ꯀꯩꯅꯣ ꯍꯥꯏꯔꯗꯤ ꯃꯤ ꯈꯔꯅꯗꯤ ꯄꯩꯁꯥ ꯁꯦꯝꯕ ꯉꯥꯛꯇꯒꯤ ꯄꯥꯝꯕꯁꯨ ꯂꯩ ꯑꯣꯔ ꯃꯁꯥ ꯄꯥꯝꯖꯕ ꯑꯃꯁꯨ ꯂꯩꯕꯀꯣ ꯎꯝ ꯑꯩꯕꯨꯗꯤ ꯏꯃꯥ ꯏꯄꯥ ꯈꯣꯏꯁꯨ ꯕꯤꯖꯤꯅꯦꯁ ꯇꯧꯕꯒꯤ ꯑꯗꯨꯝ
ꯎꯝ
ꯔꯤꯛꯁꯀꯨꯝꯕꯗꯤ ꯑꯗꯨꯝ ꯑ ꯂꯧꯈꯠꯈ꯭ꯔꯦꯕꯀꯣ ꯄꯤꯛꯄꯗꯒꯤ ꯑꯗꯨꯏꯅꯦꯗ ꯑꯗꯨꯏ ꯑꯦꯗꯚꯥꯏꯁꯄꯨꯗꯤ ꯍꯣꯏ ꯑꯦꯗꯚꯥꯏꯁꯄꯨꯗꯤ ꯍꯥꯏꯕ ꯌꯥꯅꯤ ꯏꯁꯥꯅꯁꯨ ꯍꯣꯏ ꯍꯥꯏꯕ ꯑꯗꯨꯝ ꯀꯣꯜ ꯇꯧꯔꯒ ꯑꯗꯨꯝ ꯇꯥꯛꯄꯕꯨꯗꯤ ꯌꯥꯅꯤ ꯍꯣꯏ
ꯎꯝ ꯎꯝ ꯏꯁ ꯌꯥꯝ ꯐꯌꯦꯅꯦ ꯑꯗꯨ ꯅꯪ ꯁꯪꯉꯗꯤ ꯑꯩꯒꯤꯗꯤ ꯏꯁ ꯌꯥꯝ ꯐꯔꯦ ꯐ꯭ꯔꯤꯗ ꯅꯣꯂꯦꯖ ꯐꯪꯕ ꯍꯥꯏꯕꯁꯤꯗꯤ ꯑꯁ ꯌꯥꯝ ꯐꯕꯅꯤ
ꯑꯗꯨꯒ ꯃꯦꯟ ꯃꯦꯟ ꯃꯦꯟꯇꯔꯒꯨꯝꯕꯗꯨꯗꯤ ꯑꯩꯅ ꯍꯥꯏꯔꯛꯀꯦ ꯑꯩ ꯑꯩꯁꯨ ꯑꯗꯨꯝ ꯃꯣꯏꯒꯤ ꯑꯗꯨꯝ ꯇꯥꯏꯕꯀꯣ
ꯎꯝ ꯎꯝ
ꯑꯗꯨꯁꯨꯅ ꯅꯪꯕꯨꯗꯤ ꯑꯩꯠꯇꯤꯅꯤꯅ ꯑꯩꯗꯤ ꯇ꯭ꯋꯦꯟꯇꯤ ꯐꯣꯔ ꯐꯣꯔꯅꯦꯕꯀꯣ ꯍꯣꯏ ꯑꯗꯨ ꯑꯩꯅ ꯁꯣꯏ ꯁꯣ ꯁꯣꯏꯕꯁꯤꯡ ꯁꯣꯏꯗꯣꯏꯕꯁꯤꯡꯗ ꯅꯪꯅ ꯆꯨꯝꯅ ꯆꯠꯂꯦꯗꯤꯀꯣ ꯑꯗꯨꯝ ꯌꯥ ꯌꯥꯕꯨꯗꯤ ꯎꯝ ꯌꯥꯅꯤ
ꯎꯝ
ꯑꯗꯨꯅꯦ ꯑꯗꯨꯁꯨ ꯏꯁꯀꯤꯜ ꯁꯦꯠ ꯇꫭꯏꯅ ꯇꯧ ꯄ° ꯁꯤꯐ ꯄꯦꯁꯤꯐ ꯏꯟꯀꯝ ꯍꯥꯏꯕꯁꯤ ꯍꯣꯔꯦꯟ ꯂꯩꯕ ꯀꯥꯟꯗꯅꯦꯕꯀꯣ ꯑꯣꯔ ꯐꯤꯐꯇꯤ ꯂꯥꯛꯁ ꯆꯕ ꯀꯨꯝꯕꯗꯅꯦꯕꯀꯣ ꯄꯦꯁꯤꯐꯖ ꯏꯟꯀꯝ ꯒꯨꯝꯕꯁ° ꯑꯩꯁꯨ ꯍꯧꯖꯤꯛ ꯄꯦꯁꯤꯐꯤꯌꯝ ꯏꯟꯀꯝ ꯕꯨꯗꯤ ꯈꯔꯕꯨꯗꯤ ꯂꯩ ꯑꯗꯨꯁꯨ ꯌꯥꯝꯅ ꯕꯨꯗꯤ ꯆꯥꯎꯧꯗꯦ ꯑꯗꯨꯁꯨ ꯍꯣꯏ ꯑꯗꯨꯗꯤ ꯆꯥꯎꯧꯕ ꯀꯥꯟꯗꯅꯦꯕꯀꯣ ꯄꯦꯁꯤꯐꯤꯡ ꯏꯟꯀꯝ ꯍꯥꯏꯔꯤꯁꯦ ꯍꯧꯕ ꯀꯥꯟꯗꯗꯤ ꯄꯦꯁꯤꯐꯋ ꯏꯟꯀꯝꯁꯦ ꯂꯥꯛꯄꯩ ꯆꯥꯟꯁꯁꯦ ꯈꯤꯇꯪ ꯄꯤꯒꯦ ꯄꯤꯛꯑꯦꯕꯕꯀꯣ ꯑꯗꯣ ꯍꯧꯕ ꯀꯥꯟꯗꯗꯤ ꯑꯥ ꯑꯗꯨꯒ ꯄꯦꯁꯤꯐꯤꯛ ꯏꯟꯀꯝꯁꯦ ꯑꯥ ꯆꯥꯎꯊꯣꯛꯁꯦ ꯍꯥꯏꯔꯁꯨ ꯌꯥꯝ ꯄꯥꯛ ꯀꯟꯅ ꯆꯥꯎꯊꯣꯛꯄ ꯌꯥꯗꯦꯕꯀꯣ ꯃꯥꯗꯤ ꯀꯕꯤꯇꯜꯁꯦ ꯏꯟꯇꯦꯟꯁꯤꯞ ꯌꯥꯝ ꯇꯧꯒꯟꯕꯒꯤ ꯑꯗꯨꯒꯤ ꯍꯧ ꯍꯧꯕꯗꯗꯤ ꯅꯪ ꯕꯤꯖꯤꯅꯦꯁꯇ ꯄꯨꯔꯥ ꯏꯟꯇꯔꯦꯁꯄꯨꯗꯤ ꯌꯥꯎꯔꯗꯤ ꯑꯝ ꯀꯦꯄꯤꯇꯥꯕꯨꯗꯤ ꯍꯟꯗ꯭ꯔꯦꯠ ꯄꯥꯔꯁꯦꯟ ꯁꯦꯀꯦꯟꯗꯤ ꯏꯁꯀꯤꯜꯁꯦꯠ ꯏꯁꯀꯤꯜ ꯁꯦꯠ ꯏꯁꯀꯤꯜ ꯁꯦꯠꯁꯤꯅ ꯃꯦꯟ ꯃꯦꯟꯁꯨ ꯍꯥꯏꯕ ꯌꯥꯏ ꯑꯗꯨꯁꯨ ꯀꯤꯔ ꯁꯦꯠꯀ ꯀꯦꯄꯤꯇꯜ ꯁꯦ ꯁꯤꯅꯦꯕꯀꯣ ꯅꯣꯏ ꯕꯤꯖꯤꯅꯦꯁ ꯌꯥꯝ ꯇꯧꯅꯤꯡꯕ ꯃꯤ ꯌꯥꯝ ꯊꯦꯡꯅꯅꯦꯕ ꯑꯗꯨ ꯃꯣꯏ ꯀꯦꯄꯤꯇ°ꯜ ꯂꯦꯇ꯭ꯔꯗꯤ ꯃꯣꯏ ꯑꯗꯨꯝ ꯊꯕꯛꯀꯨꯝꯕ ꯂꯣꯏ ꯇꯧꯔꯒ ꯃꯣꯏ ꯄꯨꯛꯅꯤꯡ ꯀꯥꯏꯕꯣ
ꯎꯝ ꯎꯝ
ꯑꯗꯨꯃꯥꯏꯅ ꯂꯣꯏ ꯇꯧꯋꯦ ꯑꯗꯣ ꯍꯣꯏ ꯑꯗꯨꯏꯅꯦ ꯏꯁ꯭ꯀꯦꯠ ꯁꯠ ꯏꯁ꯭ꯀꯤꯜ ꯁꯦꯠꯁꯨ ꯂꯩꯕ ꯗꯔꯀꯥꯔ ꯇꯥꯏ ꯑꯗꯨꯒ ꯀꯦꯄꯤꯇꯦꯜꯁꯨ ꯂꯩꯕ ꯗꯔꯀꯥꯔ ꯇꯥꯏ
ꯎꯝ
ꯑꯗꯨ ꯅꯪ ꯏꯁꯀꯤꯜ ꯁꯦꯠ ꯂꯩꯔꯗꯤ ꯍꯣꯏ ꯑꯗꯨꯝ ꯆꯠ ꯒ꯭ꯌꯥꯟ ꯅꯪ ꯀꯗꯥꯏ ꯆꯠꯀꯦꯔꯣ ꯍꯥꯏꯕꯗꯨꯒꯣ ꯄꯩꯁꯥꯗꯨ ꯀꯗꯥꯏ ꯊꯥꯗꯒꯦꯔꯣ ꯑꯗꯨꯝ ꯒ꯭ꯌꯥꯟ ꯇꯥꯕ ꯍꯧꯔꯅꯤ
ꯎꯝ
ꯎꯝ ꯑꯗꯣ ꯑꯗꯨꯒ ꯀꯣꯟꯅ ꯄꯦꯁꯤ ꯄꯦꯁꯤꯐꯄꯨꯗꯤ ꯍꯣꯔꯦꯟ ꯅꯪꯅ ꯑꯥ ꯆꯥꯎꯈꯠꯄ ꯀꯥꯟꯗ ꯅꯪ ꯃꯤ ꯂꯣꯏ ꯊꯝꯈ꯭ꯔꯅꯦꯕꯀꯣ ꯑꯗꯨ ꯅꯪꯅ ꯍꯥꯏꯕꯒ ꯄꯦꯁꯤꯐ ꯏꯟꯀꯝꯒꯨꯝꯕ ꯏꯟꯚꯦꯁꯃꯦꯟꯒꯨꯝꯕꯗꯤ ꯑꯗꯨꯗꯒꯤ ꯂꯣꯏ ꯊꯣꯛꯂꯛꯀꯅꯤꯕꯀꯣ
ꯎꯝ ꯎꯝ
ꯎꯝ ꯑꯗꯨ ꯄ꯭ꯔꯥꯏ ꯄ꯭ꯔꯥꯏꯃꯔꯤ ꯐꯥꯎꯟꯗꯦꯁꯟ ꯗꯦ ꯑꯗꯨꯅꯦꯕ ꯀꯦꯄꯤꯇꯜꯒ ꯏꯁꯀꯤꯜ ꯁꯦꯠꯅꯦꯕ
ꯎꯝ ꯎꯝ
ꯁꯤꯗꯒꯤ ꯑꯥ ꯄꯦꯁꯤꯐ ꯏꯟꯀꯝꯒꯨꯝꯕꯗꯤ ꯄꯦꯁꯤꯐ ꯏꯟꯀꯝ ꯏꯟꯚꯦꯁꯃꯦꯟꯒꯨꯝꯕꯗꯤ ꯁꯤꯗꯒꯤ ꯂꯣꯏ ꯊꯣꯛꯂꯛꯄꯅꯦꯕꯀꯣ
ꯎꯝ
ꯑꯗꯨꯅꯤꯗ ꯑꯇꯣꯞꯄꯗꯤ ꯀꯔꯤ ꯈꯪꯅꯤꯡꯕ ꯂꯩꯒꯦ
ꯑꯗꯨ
ꯑꯗꯨꯒ ꯍꯣꯏ ꯕꯤꯖꯤꯅꯦꯁꯇꯤ ꯄ꯭ꯔꯦꯛꯇꯤꯀꯦꯜ ꯊꯤꯌꯣꯔꯤꯒ ꯄ꯭ꯔꯦꯛꯇꯤꯀꯦꯜ ꯊꯤꯌꯣꯔꯤꯁꯨ ꯌꯥꯝ ꯀꯥꯟꯅꯩ ꯊꯤꯌꯣꯔꯤ ꯇꯝꯕꯁꯨ ꯌꯥꯝ ꯀꯥꯟꯅꯩ ꯑꯗꯨ ꯒ ꯃꯤꯅ ꯁꯣꯏ ꯒ꯭ꯔꯕ ꯁꯤꯡꯗ ꯑꯥ ꯅꯪꯅ ꯀꯃꯥꯏꯅ ꯇꯧꯔꯗꯤ ꯍꯦꯟꯅ ꯐꯒꯅꯤ ꯍꯥꯏꯕꯗꯨꯀꯣ
ꯎꯝ
ꯍꯣꯏ
ꯎꯝ
ꯅꯪ ꯕꯤꯖꯤꯅꯦꯁ ꯀꯨꯝꯕꯩꯗꯤ ꯀꯦꯁ ꯁ꯭ꯇꯗꯤꯒꯨꯝꯕꯗꯤ ꯇꯧꯕꯣ ꯕꯤꯖꯤꯅꯦꯁ ꯀꯃꯥꯏꯅ ꯁꯥꯒꯦ ꯑꯃꯥꯖꯣꯟ ꯒꯨꯒꯥꯜ ꯃꯥꯏꯀ꯭ꯔꯣꯁꯣꯐ
ꯑ ꯑꯗꯨꯏꯗꯤ ꯇꯧꯗ꯭ꯔꯦ
ꯑꯣꯈꯦ ꯑꯣꯈꯦ
ꯑꯩꯗꯤ ꯔꯤꯌꯦꯜ ꯂꯥꯏꯐꯀꯤ ꯑꯣꯏꯅ ꯑꯩꯅ ꯅꯪ ꯍꯥꯏꯕꯗꯣ ꯑꯥ ꯀꯩꯅꯣꯒꯤ ꯇꯦꯛ ꯇꯦꯛꯅꯤꯀꯜꯒꯤꯗꯤ ꯇꯧꯗꯦꯕꯀꯣ ꯇꯦꯛꯅꯤꯀꯜꯗꯤ ꯇꯧꯒꯗꯕꯁꯤ ꯁꯤ ꯑꯩꯗꯤ ꯋꯥꯠꯂꯦꯕ ꯑꯍꯥ ꯅꯣꯂꯦꯖ ꯌꯥꯝ ꯋꯥꯠꯄꯅꯦꯕ
ꯑꯣꯀꯦ ꯑꯗꯨ
ꯑꯩꯈꯣꯏꯗꯤ ꯀꯩ ꯍꯥꯏꯒꯅꯤ ꯑ ꯐꯣꯟ ꯁꯤ ꯐꯣꯟꯒꯤ ꯅꯣꯂꯦꯖꯁꯤ ꯌꯥꯝ ꯂꯩꯇꯦꯕꯀꯣ ꯑꯧꯝ ꯍꯥꯏꯗꯤ ꯑꯉꯥꯡ ꯑꯣꯏꯔꯤꯉꯩꯗꯒꯤ ꯐꯣꯟ ꯄꯥꯏꯕꯁꯦ ꯑꯩꯈꯣꯏ ꯏꯁꯃꯥꯔꯠ ꯐꯣꯟ ꯄꯥꯏꯕꯁꯦ ꯌꯥꯝ ꯒ꯭ꯌꯥꯟ ꯑꯈꯣꯏ ꯐꯖꯅ ꯒ꯭ꯌꯥꯟ ꯇꯥꯔꯤꯉꯩꯗꯒꯤ ꯑꯩꯈꯣꯏꯗꯗꯤ ꯐꯣꯟ ꯏꯁꯃꯥꯔꯠ ꯐꯣꯟꯁꯦ ꯄꯥꯏꯕ ꯍꯧ ꯄꯥꯏꯕ ꯍꯧꯔꯕꯅꯦꯕ
ꯑꯣꯀꯦ
ꯄꯩꯁꯥꯗꯤ ꯃꯇꯥꯡꯒꯤ ꯍꯥꯏꯒꯦꯔꯥ ꯑꯗꯨꯃꯛ ꯀꯩꯅꯣꯝꯃ ꯍꯥꯏꯒꯦꯔꯥ ꯑꯗꯨ ꯎꯝ ꯀꯝꯄ꯭ꯌꯨꯇꯔꯒꯤ ꯇ꯭ꯔꯦꯅꯤꯡ ꯑꯗꯨꯐꯥꯎ ꯆꯠꯄ ꯐꯪꯗꯅ ꯂꯩꯔꯤꯕꯅꯦ ꯍꯧꯖꯤꯛꯁꯦ
ꯑꯥ
ꯑꯗꯨꯒꯤ ꯇꯦꯛꯅꯤꯀꯜꯒꯤ ꯕꯤꯖꯤꯅꯦꯁ ꯋꯥꯔꯜꯗꯤ ꯅꯣꯂꯦꯖꯇꯤ ꯋꯥꯠꯂꯤꯗ
ꯇꯦꯛꯅꯤꯀꯜ ꯍꯥꯏꯔꯁꯨ ꯑꯥ ꯑꯩꯅ ꯍꯧꯖꯤꯛ ꯍꯥꯏꯕꯁꯤꯡꯗꯨꯗꯤ ꯑꯗꯨꯗꯤ ꯑꯥ ꯕꯤꯖꯤꯅꯦꯁꯀꯤ ꯈꯦꯁ ꯁ꯭ꯇꯗꯤꯅꯦ ꯈꯦꯁ ꯁ꯭ꯇꯗꯤ ꯍꯥꯏꯔꯗꯤ ꯑꯥ ꯕꯤꯖꯤꯅꯦꯁ ꯀꯨꯝꯕꯁꯦ ꯐꯣꯔ ꯑꯦꯛꯖꯥꯝꯄꯜ ꯇꯥꯇꯥ ꯀꯝꯄꯅꯤꯒꯨꯝꯕꯁꯦ ꯀꯃꯥꯏꯅ ꯇꯧꯒꯦ ꯇꯤ ꯁꯤ ꯑꯦꯁ ꯀꯨꯝꯕ ꯑꯥ ꯏꯟꯗꯤꯌꯥꯟꯒꯨꯝꯕꯒꯤ ꯀꯥ ꯁꯤ ꯕꯤꯖꯤꯅꯦꯁꯇꯤ ꯂꯣꯏ ꯁ꯭ꯇꯗꯤ ꯇꯧꯕ ꯑꯃ ꯆꯪꯉꯦꯕꯀꯣ ꯅꯠ ꯇ꯭ꯔꯗꯤ ꯅꯪ ꯕꯤꯖꯤꯅꯦꯁ ꯆꯠꯀꯅꯤ ꯍꯥꯏꯔꯒ ꯑꯁꯤꯒꯨꯝꯕ ꯁ꯭ꯇꯗꯤ ꯇꯧꯗ꯭ꯔꯗꯤ ꯑꯦ ꯈꯔ ꯋꯥꯠꯂꯛꯀꯅꯤ ꯑꯗꯨꯗꯤ
ꯍꯣ ꯍꯣꯏ ꯆꯨꯝꯃꯦ ꯆꯨꯝꯃꯦ ꯑꯗꯨꯒꯤꯅꯦ ꯑꯩꯅ ꯂꯥꯏꯔꯤꯛ ꯈꯔ ꯈꯔ ꯈꯤꯇꯪ ꯈꯤꯇꯪ ꯑꯣꯏꯔꯁꯨ ꯂꯩꯔ ꯄꯥꯕꯗꯣ
ꯑꯥ ꯑꯣꯀꯦ ꯑꯣꯀꯦ ꯑꯗꯨꯒ ꯍꯣꯏ
ꯈꯔ ꯈꯔ ꯄꯥꯔꯒꯅ ꯑꯗꯨꯝ ꯎꯝ ꯄꯩꯁꯥꯁꯦ ꯁꯨꯃꯥꯏꯟ ꯇꯧꯔꯒꯅ ꯀ ꯀꯃꯥꯏꯅꯗ ꯊꯥꯗꯣꯛꯀꯅꯤ ꯈꯔ ꯈꯔꯕꯨꯗꯤ ꯈꯪꯉꯦ ꯑꯗꯨ ꯑꯣꯏꯔꯁꯨ ꯒꯥꯏꯗꯦꯟꯁ ꯂꯩꯕꯒꯤ ꯑꯃ ꯑꯩꯈꯣꯏ ꯁꯦꯜꯐ ꯁ꯭ꯇꯗꯤ ꯇꯧꯕꯒꯤ ꯑꯃ ꯂꯩꯗꯅ ꯎꯝ ꯍꯨꯝ ꯐ‌ꯣꯀꯁ ꯄꯤꯒꯗꯕ ꯗꯣ ꯂꯥꯏꯔꯤꯛ ꯄꯥꯕꯁꯨ ꯑꯈ‌ꯣꯏ ꯑꯩꯈꯣꯏ ꯑꯩꯒꯤ ꯃꯦꯟ ꯐꯣꯀꯁ ꯄꯤꯗꯕꯁꯦ ꯁꯤ ꯑ ꯀꯣꯂꯦꯖ ꯀꯥꯕꯗ ꯃꯦꯠꯁ ꯂꯧꯕꯅꯤꯅ ꯅꯨꯡꯇꯤꯒꯤ ꯎꯝ ꯃꯇꯝ ꯈꯤꯇꯪ ꯑꯣꯏꯔꯁꯨ ꯀꯣꯂꯦꯖ ꯊꯥꯔꯛꯄꯗ ꯑꯣꯖꯥꯅ ꯇꯥꯛꯈꯤꯕꯗꯨ ꯌꯦꯡꯗ꯭ꯔꯗꯤ ꯑꯗꯨꯝ ꯂꯣꯏ ꯀꯥꯎꯊꯣꯛꯑꯦꯕ ꯑꯗꯨꯒꯤ ꯑꯩꯒꯤ ꯐꯣꯛ ꯑ ꯁꯤꯁꯤꯗ ꯑꯩꯒꯤ ꯃꯃꯥꯡꯅ ꯂꯩꯕꯗꯨꯗ ꯑꯇꯣꯞꯄꯗ ꯀꯩ ꯀ‌ꯩ ꯍꯥꯏꯅꯤ ꯃꯦꯅꯦꯖ ꯇꯧꯕꯗꯣ ꯑꯩꯅ ꯍꯩꯇꯕꯩꯒꯤꯔꯗꯤ ꯈꯪꯗꯦ ꯈꯔ ꯋꯥꯕ ꯍꯥꯏꯇꯥꯔꯦꯅꯦ
ꯑꯣꯀꯦ ꯑꯣꯀꯦ ꯑꯗꯨ ꯅꯪ ꯅꯪꯗꯤ ꯑꯗꯨꯗꯤ ꯕꯤꯖꯤꯅꯦꯁ ꯑꯥ ꯁꯤꯁꯇꯗꯤ ꯐ꯭ꯔꯤ ꯇꯥꯏꯝꯗꯗꯤ ꯀꯩꯇꯧꯒꯦ ꯀꯩ
ꯑꯩꯁꯦ ꯑꯝ ꯀꯔꯤ ꯍꯥꯏꯅꯤ ꯑꯩꯈꯣꯏ ꯏꯃꯨꯡꯁꯤ ꯈꯔ ꯂꯥꯏꯔꯕꯅꯤꯅ ꯍꯥꯏꯇꯥꯔꯦꯀꯣ ꯐ꯭ꯔꯤ ꯇꯥꯏꯝ ꯂꯩꯕꯗ ꯊꯕꯛ ꯁꯨꯕ ꯌꯥꯕ ꯈꯔ ꯌꯦꯡꯒ ꯑꯗꯨꯝ ꯁꯨꯋꯦ ꯁꯨꯇꯤꯒꯨꯝꯕ ꯈꯔ ꯂꯩꯔꯗꯤ ꯎꯝ ꯅꯨꯃꯤꯠ ꯏꯃꯥꯒꯤ ꯊꯕꯛꯀꯨꯝꯕ ꯑꯃ ꯂꯩꯗꯅ
ꯑꯥ ꯑꯥ
ꯑꯗꯨꯗ ꯑꯗꯨꯝ ꯊꯕꯛ ꯆꯠꯂꯗꯤ ꯍꯜꯂꯛꯑꯀꯥꯟꯗꯗꯤ ꯈꯔ ꯋꯥꯕꯗꯣ
ꯑꯣꯀꯦ ꯑꯣꯀꯦ
ꯗꯣ
ꯑꯣꯀꯦ ꯑꯩ ꯀꯩ ꯀꯩꯅꯣꯒꯨꯝꯕꯁꯨ ꯍꯧꯕꯗꯨꯗꯤ ꯄꯤꯛꯅ ꯇ‌ꯧ ꯇꯧꯕꯩꯁꯨ ꯌꯥꯝ ꯌꯥꯎꯋꯤꯗ ꯑꯗꯨꯁꯨ ꯑꯩꯅ ꯍꯥꯏꯕꯗꯨꯅꯦ ꯍꯣꯏ ꯅꯪ ꯕꯤꯖꯤꯅꯦꯁꯇ ꯏꯟꯇꯔꯦꯁ ꯌꯥꯎꯋꯦ ꯍꯥꯏꯗꯤ ꯕꯤꯖꯤꯅꯦꯁ ꯑꯃꯥꯥꯖꯣꯟꯒꯨꯝꯕ ꯗꯤꯌꯥꯔꯒꯨꯝꯕꯒꯤ ꯀꯝꯄꯅꯤ ꯀꯃꯥꯏꯅ ꯑꯆꯧꯕꯁꯤꯡꯒꯤ ꯏꯁꯇꯥꯔꯠ ꯑꯞꯁꯦ ꯀꯃꯥꯏꯅ ꯍꯧꯒꯦ ꯍꯥꯏꯕꯗꯨꯀꯣ
ꯑ ꯏꯁ꯭ꯇꯗꯤ ꯇꯧ ꯍꯥꯏꯕꯅꯤ
ꯂꯣꯏ ꯏꯁꯇꯗꯤ ꯇꯧꯕ ꯍꯧꯔꯣ ꯑꯗꯨꯒ ꯍꯣꯏ ꯑꯗꯨꯒ ꯃꯦꯟ ꯇꯧꯔ ꯁꯦꯜꯐ ꯗꯦꯕꯦꯂꯞꯃꯦꯟꯒꯨꯝꯕꯩꯗꯤ ꯑꯩꯅ ꯑꯃꯨꯛꯀ ꯑꯥ ꯍ‌ꯣꯔꯦꯟ ꯍꯥꯏꯕꯤꯔꯛꯀꯦ ꯑꯗꯨ
ꯍꯣꯏ ꯍꯣꯏ ꯅꯪ ꯊꯦꯡꯅꯕꯁꯦ ꯌꯥꯝ ꯐꯔꯦꯅꯦ ꯑꯩ
ꯍꯣꯏ ꯑꯩꯠꯇꯤꯟꯗꯒꯤ ꯍꯧꯗꯤ ꯍꯣꯏ ꯑꯗꯨꯁꯨ ꯍꯣꯏ ꯑꯩꯁꯨ ꯁꯤꯛꯁꯇꯤꯟ ꯐꯣꯔꯇꯤꯟꯒꯨꯝꯕꯗꯒꯤ ꯍꯧꯕꯅꯦ ꯑꯗꯨꯒꯤ ꯑꯩ ꯇꯤꯟꯗꯒꯤ ꯍꯧꯁꯨ ꯑꯗꯨꯁꯨ ꯑꯗꯨꯝ ꯀꯥꯏꯗꯦ
ꯎꯝ
ꯑꯗꯣ ꯍꯧ ꯅꯧꯕꯗꯒꯤ ꯍꯧ ꯐꯣꯔ ꯑꯦꯛꯖꯥꯝꯄꯜ ꯋꯥꯔꯦꯟ ꯕꯥꯏꯐꯦꯠꯁ ꯏꯟꯚꯦꯁꯃꯦꯟꯒꯨꯝꯕ ꯅꯪ ꯋꯥꯔꯦꯟ ꯕꯥꯏꯐꯦꯠꯇꯤ ꯇꯥꯔꯕꯣ
ꯎꯝ ꯈꯔꯕꯨꯗꯤ ꯇꯥꯏ
ꯑꯣꯀꯦ ꯋꯥꯔ ꯑꯟ ꯄꯔꯐꯦ ꯍꯥꯏꯕꯁꯦ ꯏꯟꯚꯦꯁꯃꯦꯟ ꯏꯟꯚꯦꯁꯃꯦꯟꯅꯦꯕꯀꯣ ꯄ꯭ꯔꯥꯏꯚꯦꯠ ꯏꯀ꯭ꯋꯤꯇꯤꯒꯨꯝꯕ ꯏꯟꯚꯦꯁꯃꯦꯟꯒꯨꯝꯕꯅꯦꯕ ꯃꯥꯁꯨ ꯄꯤꯛꯄꯗꯒꯤꯅꯦꯕꯀꯣ ꯃꯣꯏ
ꯎꯝ
ꯃꯣꯏꯁꯦ ꯄꯤꯛꯄꯗꯒꯤ ꯂꯣꯏ ꯍꯧꯔꯛꯄ ꯉꯥꯛꯇꯅꯦꯕ ꯃꯣꯏꯁꯤꯡꯁꯨ ꯑꯗꯣ ꯃꯣꯏꯁꯤꯡꯁꯨ ꯆꯍꯤꯁꯦ ꯄꯤꯛꯄꯗꯒꯤ ꯄꯩꯁꯥ ꯐꯪꯂꯛꯄ ꯅꯠꯇꯦꯕꯀꯣ ꯑꯗꯨ ꯑꯗꯨꯁꯨ ꯍꯣꯔꯦꯟ ꯑꯍꯟ ꯑꯣꯏꯕ ꯀꯥꯟꯗ ꯑꯗꯨꯗꯅꯦꯕ ꯕꯤꯂꯤꯅ꯭ꯌꯔꯒꯨꯝꯕ ꯀꯥꯈꯠꯂꯛꯄꯁꯦꯕꯣ
ꯎꯝ ꯎꯝ
ꯎ ꯑꯗꯨꯅꯦꯕ ꯃꯥꯁꯨ ꯏꯟꯚꯦꯁꯃꯦꯟꯅꯦꯕ ꯑꯗꯣ ꯃꯥ ꯏꯟꯚꯦꯁꯃꯦꯟ ꯇꯧꯕꯁꯤꯗ ꯑꯗꯣ ꯀꯃꯥꯏꯅ ꯇꯧꯒꯦ ꯍꯥꯏꯕꯗꯣ ꯋꯥꯔꯦꯟ ꯄꯐꯦꯠ ꯀꯨꯝꯕꯩꯁꯨ ꯂꯣꯏ ꯌꯦꯡꯉꯣ
ꯑꯣ
ꯑꯗꯨꯒ ꯍꯣꯏ ꯑꯗꯣ ꯅꯪ ꯀꯦꯄꯤꯇꯜ ꯐꯣꯔ ꯑꯦꯛꯖꯥꯝꯄꯜ ꯅꯪ ꯕꯤꯖꯤꯅꯦꯁꯇ ꯀꯦꯄꯤꯇꯜ ꯋꯥꯠꯂꯦ ꯍꯥꯏꯔꯗꯤ ꯑ ꯀꯦꯄꯤꯇꯜ ꯁꯦꯝꯕꯒꯤ
ꯃꯦꯊꯣꯠ ꯌꯥꯝ ꯂꯩ ꯑꯗꯣ ꯅꯪ ꯃꯦꯊꯠ ꯄꯥꯝꯃꯗꯤ ꯍꯥꯏꯔꯛꯑꯣ ꯑꯗꯨꯁꯨ ꯍꯣꯏ ꯑꯗꯨꯏꯅꯦ ꯅꯪ ꯕꯤꯖꯤꯅꯦꯁ ꯑꯃ ꯇꯧꯅꯤꯡꯉꯦ ꯍꯥꯏꯕ ꯀꯥꯟꯗ ꯀꯦꯄꯤꯇꯜ ꯌꯥꯝ ꯋꯥꯠꯂꯛꯀꯅꯤꯕꯀꯣ ꯑꯥ ꯑꯗꯨ ꯑꯌꯥꯝꯕꯗꯤ ꯊꯕꯛ ꯑꯣꯏꯅ ꯂꯥꯛꯀꯅꯤ ꯑꯠ ꯑꯗꯨꯒꯨꯝꯕꯗꯀꯣ ꯎꯝ ꯑꯗꯨꯏꯅꯦ ꯑꯗꯨ ꯊꯕꯛ ꯇꯧꯕ ꯀꯥꯟꯗ ꯁ꯭ꯀꯤꯜ ꯁꯦꯠ ꯀꯨꯝꯕ ꯗꯦꯕꯦꯂꯞ ꯇꯧꯍꯧꯒ ꯇꯧꯕ
ꯎꯝ ꯎꯝ
ꯑ ꯗꯦꯚꯦꯂꯣꯞ ꯑꯦꯛꯁꯄꯤꯔꯤꯌꯦꯟꯁꯁꯨ ꯈꯪꯍꯧꯒꯗꯕ ꯁ꯭ꯀꯤꯜ ꯁꯦꯠꯁꯨ ꯑꯗꯨ ꯅꯪ ꯁ꯭ꯀꯤꯜ ꯁ ꯁꯦꯠ ꯂꯩꯕ ꯀꯥꯟꯗ ꯍꯣꯏ ꯑꯗꯨ ꯍꯣꯏ ꯍꯧꯕꯕꯨꯗꯤ ꯍꯣꯏ ꯏꯃꯥ ꯏꯄꯥꯁꯤꯡꯁꯨ ꯀꯣꯕꯇꯤꯗꯩ ꯂꯥꯛꯇꯕꯩ
ꯈꯣꯏꯗꯤ ꯑꯉꯥꯡ ꯑꯣꯏꯔꯤꯉꯩꯗꯒꯤ ꯑꯈꯣꯏ ꯃꯃꯥ ꯕꯕꯥꯁꯤꯡꯅ ꯑ ꯇꯨꯡꯒꯤ ꯈꯜꯂꯒ ꯍꯥꯏꯗꯤ ꯃꯣꯏꯖꯨ ꯁ꯭ꯀꯨꯜꯁꯦ ꯑꯩꯈꯣꯏꯒꯨꯝꯅ ꯈꯔ ꯑꯣꯏꯔꯁꯨ ꯀꯥꯔꯗꯤ ꯑꯩꯈꯣꯏꯁꯤ ꯈꯔꯗꯅꯤ ꯍꯥꯏꯗꯤ ꯅꯣꯂꯦꯖꯇꯤ ꯂꯩꯗꯤ ꯂꯩꯒꯗꯕꯅꯦꯕꯀꯣ
ꯑꯥ
ꯏꯖꯨꯀꯦꯁꯟꯒꯤ ꯍꯥꯏꯔꯒ ꯎꯝ ꯄꯥꯊꯣꯛꯄ ꯏꯕꯕꯨꯗꯤ ꯈꯔ ꯈꯪꯉꯦ ꯉꯦ ꯑꯗꯨ ꯑꯣꯏꯔꯁꯨ ꯎꯝ ꯍꯧꯖꯤꯛ ꯀꯔꯟ ꯑꯦꯐ꯭ꯌꯔꯒꯤ ꯍꯧꯖꯤꯛ ꯍꯧꯖꯤꯛ ꯂꯩꯕꯥꯛꯁꯤꯗ ꯇꯧꯔꯤꯕꯁꯤꯡꯁꯦ ꯃꯣꯏꯒꯤꯗꯤ ꯑꯩꯈꯣꯏ ꯑꯩꯈꯣꯏ ꯄꯪꯉꯤꯕꯁꯤꯡꯅ ꯃꯣꯏꯗꯒꯤꯁꯨ ꯃꯣꯏꯗꯒꯤꯗꯤ ꯈꯔ ꯍꯦꯜꯂꯦꯕꯀꯣ ꯍꯨꯖꯤꯛꯇꯤ
ꯑꯥ
ꯏꯇꯤꯀꯦꯠꯁ ꯀꯨꯝꯕ ꯑꯈꯣꯏꯒꯤ ꯆꯠꯅꯕꯤ ꯑꯗꯨꯗꯤ ꯃꯣꯏꯅ ꯍꯦꯜꯂꯦꯍꯦ ꯑꯈꯣꯏꯟ ꯇꯧ ꯇꯝꯃꯛꯢꯗꯣ ꯑꯍꯟ ꯑꯣꯏꯔꯦ ꯑꯈꯣꯏꯕꯨ ꯁꯦꯝꯕꯅꯦ ꯑꯗꯨ ꯑꯣꯏꯔꯁꯨ ꯑꯩꯅ ꯍꯥꯏꯁꯤꯗꯤ ꯑ ꯔꯦꯁꯄꯦꯛ ꯂꯩꯇꯕꯒꯤ ꯅꯠꯇꯦꯗ ꯔꯦꯁꯄꯦꯛ ꯇꯧꯋꯦ ꯑꯗꯨ ꯑꯣꯏꯔꯁꯨ ꯑꯩꯅ ꯍꯥꯏꯖꯦ ꯃꯣꯏꯅ ꯑ ꯏꯖꯨꯀꯦꯁꯟꯒꯤ ꯃꯇꯥꯡꯖꯦ ꯈꯔ ꯋꯥꯡꯉꯒ ꯑꯩꯈꯣꯏꯕꯨ ꯁꯦꯝꯕ ꯍꯧꯔꯗꯤ ꯑꯈꯣꯏꯖꯨ ꯈꯔ ꯅꯨꯡꯉꯥꯏꯅꯤ ꯍꯥꯏꯕꯩ ꯋꯥꯅꯤꯗ ꯑꯗꯨ ꯃꯣꯏꯁꯤ ꯏꯖꯨꯀꯦꯁꯟꯒꯤ ꯍꯥꯏꯔꯗꯤ ꯖꯦꯔꯣ ꯑꯣꯏꯕꯅꯤꯅ
ꯑꯥ
ꯎꯝ ꯈꯥꯢ ꯁꯇ꯭ꯔꯒꯜ ꯇꯧꯕꯗꯣ ꯍꯥꯏꯕꯩ ꯋꯥꯅꯤꯗ ꯎꯝ ꯃꯣꯢ ꯃꯣꯏꯅ ꯁꯤ ꯊꯤꯡꯕꯒꯤ ꯑꯩꯈꯣꯏꯖꯨ ꯍꯨꯖꯤꯛꯁꯨ ꯅꯨꯡ ꯅꯨꯡ ꯅꯨꯡꯗꯤ ꯅꯨꯡꯉꯥꯏꯔꯤꯕꯅꯦ ꯑꯩ ꯑꯩꯅ ꯍꯥꯏꯗꯤ
ꯑꯣꯈꯦ ꯑꯣꯈꯦ ꯑꯗꯣ ꯍꯣꯏ ꯍꯣꯏ ꯍꯧꯕ ꯀꯥꯟꯗꯗꯤ ꯍꯣꯏ ꯑ ꯍꯣꯏ ꯑ ꯑꯗꯨꯝ ꯒꯥꯏꯗꯦꯟꯁ ꯀꯨꯝꯕꯗꯨ ꯈꯔꯗꯦ ꯑꯗꯨꯝ ꯂꯩꯔꯗꯤ ꯑ ꯁꯣꯔꯠꯀꯠꯁꯨ ꯈꯔ ꯂꯩꯕꯀꯣ ꯄꯩꯁꯥ ꯌꯥꯝ ꯄꯥꯏꯔꯁꯨ ꯁꯣꯏꯕ ꯌꯥꯝ ꯎꯈ꯭ꯔꯦꯕꯀꯣ ꯑꯩꯥ ꯏꯃꯥꯟ ꯢꯃꯥꯟꯅꯕꯁꯤꯡ ꯍꯣꯏ ꯄꯩꯁꯥ ꯕꯤꯖꯤꯅꯦꯁ ꯇꯧꯅꯤꯡꯕ ꯌꯥꯝ ꯂꯩ ꯑꯗꯨ ꯃꯣꯏꯁꯨ ꯄꯩꯁꯥ ꯂꯩꯔꯁꯨ ꯕꯤꯖꯤꯅꯦꯁꯁꯦ ꯇꯧꯕ ꯍꯩ ꯇꯥꯛꯇꯕꯒꯤ ꯏꯟꯚꯦꯁ ꯇꯧꯔꯁꯨ ꯁꯣꯏꯕ ꯌꯥꯝ ꯊꯦꯡꯅꯩꯌꯦꯕꯀꯣ
ꯎꯝ
ꯃꯇꯝꯁꯨ ꯌꯥꯝ ꯆꯥꯏꯕ ꯑꯗꯨ ꯑꯗꯨꯒꯨꯝꯕꯗꯨ ꯑꯗꯨꯒꯤ ꯒꯥꯏꯗꯦꯟꯁ ꯍꯥꯏꯕꯁ‌‌ꯦ
ꯎꯝ ꯑꯗꯨ ꯅꯪ ꯅꯪꯗꯤ ꯏꯝꯐꯥꯜ ꯏꯝꯐꯥꯜꯗ ꯂꯩꯔꯣ
ꯏꯝꯐꯥꯜꯗꯅꯦ ꯍꯣꯏ
ꯑꯣ ꯑꯩꯁꯨ ꯏꯝꯐꯥꯜꯗꯅꯦ